ꯑꯥ ꯇꯥꯏ ꯃꯤꯅꯠ ꯌꯥꯝ ꯊꯨꯗꯨ ꯆꯠꯂꯤꯉꯣ ꯁꯤꯒꯤꯁꯦ
ꯃꯤ ꯌꯥꯝ ꯇꯨꯖꯔꯤꯥ ꯅꯠꯇ꯭ꯔꯒ ꯑꯩꯈꯣꯏꯅ ꯁꯨꯝ ꯈꯗꯥꯡ ꯌꯥꯝ ꯅꯣꯡꯃꯩꯔ ꯀꯩꯅꯣ ꯑꯩ ꯈꯗꯥꯡ ꯅꯣꯡꯃꯩꯗꯤ ꯀꯔꯤꯝ ꯈꯟꯗꯩ ꯍꯥꯏꯕ ꯑꯩ ꯈꯗꯥꯡꯒꯤꯗꯤ ꯐꯖꯅ ꯐꯩ ꯍꯥꯏꯕ
ꯎꯝ
ꯎꯝ ꯈꯪꯗꯦ ꯑꯩꯅ ꯃꯤ ꯑꯃꯕꯨ ꯑꯩ ꯁꯥꯟꯅꯕꯗꯅ ꯄꯨꯡ ꯑꯃꯗꯩ ꯇꯥꯗꯅ ꯑꯗꯨꯝ ꯁꯥꯟꯅꯩ ꯍꯥꯏꯕ
ꯈꯪꯅ ꯈꯔ ꯑꯪꯒꯤꯅ ꯐꯖꯅ ꯐꯩ ꯍꯥꯏ ꯑꯗꯨ
ꯇꯨꯏ ꯀꯨꯏꯅꯁꯨ ꯋꯥꯔꯤ ꯋꯥꯔꯤ ꯁꯔꯗ ꯑꯗꯩ ꯋꯥꯔꯤꯁꯦ ꯃꯌꯥꯝ ꯊꯣꯛꯂꯛꯄ
ꯑ ꯋꯥꯩꯗ ꯋꯥꯍꯤ ꯊꯣꯛꯄ ꯇ ꯑꯗꯨꯅꯦ ꯍꯥꯏꯕ ꯇꯧꯔꯤꯁꯦ
ꯎꯝ
ꯑꯁ ꯑꯩ ꯀꯨꯏꯔꯦ ꯍꯥꯏꯕ ꯀꯦꯝ ꯔꯣꯃꯤꯡꯗ ꯇꯝꯃꯤꯟꯅꯔꯛꯄ ꯀꯥꯡꯉꯣꯟꯗ ꯎꯅꯔꯁꯤꯣꯏꯁꯦ ꯃꯦꯛꯁꯤ ꯈꯛꯇꯪ ꯑꯅ ꯎꯅꯔꯤꯁꯦ
ꯑꯩꯗꯤꯅꯦ ꯃꯦꯛꯁꯤ ꯃꯦꯛꯁꯤ ꯈꯛꯇꯅꯦ ꯃꯦꯛꯁꯤ ꯑꯗꯣ ꯑꯩꯅ ꯑꯩꯅ ꯂꯩꯃꯤꯟꯅꯔꯛꯄ ꯍꯩꯔꯣꯛ ꯄꯥꯔꯇꯤ ꯑꯃꯇ ꯎꯅꯗ꯭ꯔꯤ ꯈꯥꯡꯕꯣꯛ ꯄꯥꯔꯇꯤꯗꯤ ꯑꯗꯨꯝꯕꯅ ꯂꯣꯏ ꯂ ꯂꯨꯍꯣꯡꯈ꯭ꯔꯦ
ꯀꯅꯥ ꯀꯅꯥ ꯍꯣꯡꯂꯒꯦ ꯑꯟꯖꯂꯤ ꯈꯛꯇꯪ ꯐꯪꯉꯏꯗꯤꯦ
ꯑꯟꯖꯂꯤ ꯍꯣꯡꯉꯦ ꯉꯥꯟꯊꯣꯏ ꯉꯥꯟꯊꯣꯏ ꯍꯣꯡꯦ ꯇꯦ
ꯑꯣ ꯑꯣ ꯉꯥꯟꯊꯣꯏꯁꯨ ꯉꯥꯥꯟꯊꯣꯏꯅꯦ ꯀꯥꯏꯗ ꯑꯩ ꯉꯥꯟꯊꯣꯏ ꯍꯣꯡꯗꯍꯣꯡꯗꯕ ꯀꯥꯎꯕꯅꯦ
ꯔꯅꯤꯌꯥ ꯍꯣꯡꯔꯤꯦ
ꯑꯧ ꯑꯧ ꯔꯣꯅꯤꯌꯥ ꯀꯩꯅꯣ ꯅꯍꯥꯟ ꯃꯦꯛꯁꯤꯟꯅꯔ ꯀꯩꯅꯣ ꯊꯥꯔꯛꯀꯦ
ꯑꯥ ꯀꯩꯅꯣ ꯈꯛꯇ ꯉꯥꯏ ꯃꯥꯜꯂꯦ ꯗꯥꯏꯅꯥꯒ ꯅꯤꯔꯨꯄꯃꯥꯒ ꯈꯛꯇꯪ ꯉꯥꯏ ꯃꯥꯜꯂꯦ ꯍꯣꯡꯗ꯭ꯔꯤꯁꯦ
ꯗꯥꯅꯥꯗꯤ ꯈꯔ ꯋꯥꯈꯤꯗꯣꯏꯔꯝꯒꯅꯤ ꯃꯥ ꯃꯤꯠ ꯊꯥꯔꯤꯗꯥꯏꯅ
ꯑꯥ
ꯍꯪꯦ ꯅꯃ ꯇ ꯃꯥ ꯏ ꯀ ꯑꯩ ꯃꯒ ꯍ ꯑꯣꯏꯣꯏ ꯇ ꯈ
ꯇꯦ ꯂꯩ ꯀ
ꯑ ꯗꯨꯕꯨꯣꯏꯗꯤ
ꯅꯟꯗꯨꯔꯥꯅꯤ ꯈꯪꯕꯅ
ꯅꯟꯗꯨꯔꯥꯅꯤ ꯍꯥꯏꯁꯦ ꯃꯃꯤꯡ ꯇꯥꯔꯦ
ꯀꯩꯅꯣꯗꯤ ꯏꯁꯀꯣꯂꯔꯅꯦ ꯃꯥ ꯃꯥꯒ ꯅꯍꯥꯟ ꯀꯩꯅꯣ ꯃꯃꯥ ꯌꯨꯝꯗ ꯂꯩ ꯀꯩꯅꯣ ꯀꯦꯞ ꯂꯣꯏꯕꯩꯗ ꯃꯥꯔꯦ ꯑꯗꯨꯒ ꯀꯩꯅꯣꯒ ꯑ ꯕꯦꯕꯤꯀꯥꯒ
ꯀꯥ ꯑꯣ ꯕꯤꯀꯥꯗꯤ ꯑ ꯃꯥ ꯑꯗꯨ ꯇ
ꯑ ꯂ ꯍꯥꯏꯦꯕꯗꯨ ꯑ ꯍꯣꯏ ꯂꯑꯦ ꯃꯥ ꯃꯉꯥꯏ ꯑꯗꯨꯥꯟꯅ ꯋꯥꯔꯤ ꯁꯥꯟꯅꯁꯦ ꯑ ꯃꯥ ꯃꯣꯏꯁꯨ ꯀꯩꯅꯗꯧꯕꯤ ꯃꯤꯅꯤꯠꯀꯤꯛꯥꯝ ꯊꯥꯕꯅ ꯋꯥꯔꯤ ꯋꯥ ꯌꯥꯝ ꯀꯟꯅ ꯁꯥꯅꯦꯗꯣ
ꯎꯝꯝ ꯀꯩꯅꯣ ꯂꯤꯟꯖꯨ ꯉꯥꯡꯕꯤꯌꯣꯈ꯭ꯔꯣꯁꯨꯅꯤꯊ ꯍꯥꯏꯔꯣ
ꯑꯂ ꯊ ꯉꯥꯏꯕꯤ ꯀꯩꯅꯣꯒꯤꯗꯣ ꯑꯥ ꯁꯤꯡꯖꯃꯩꯒꯤ ꯑꯗꯨꯁꯨ ꯅ ꯅꯪ ꯃꯤꯡꯊꯣ ꯅꯥꯕꯤ ꯃꯁꯥ ꯀꯣꯟꯖꯕꯌꯥꯝ ꯉꯥꯎꯔꯝꯗꯥꯏꯅꯦ
ꯎꯝ ꯍꯂ ꯍꯗꯤꯅ ꯇꯧꯅꯔ
ꯑꯣ ꯃꯥꯕꯨꯗꯤ ꯃꯥꯗꯣ ꯈꯪꯅꯤ ꯐꯣꯇꯣꯗ ꯌꯥꯝ ꯐꯖꯩꯗꯤ ꯑꯁꯦꯡꯕ
ꯑ ꯑꯁꯤꯁꯦꯡ ꯀꯅꯤ ꯍꯥꯏꯔꯦ ꯍ ꯇꯣ ꯑꯗꯨꯗꯤ
ꯀꯝꯨꯁꯦ ꯐꯠꯇ ꯇ ꯐꯖꯗꯥ
ꯎꯝ ꯄꯤꯌꯥꯊꯣꯏ ꯄꯌꯥꯊ ꯌꯦꯗꯣꯏ ꯄꯣ ꯍꯔꯗꯨꯅ
ꯍꯧꯅꯥꯗꯦꯗ ꯑꯩ ꯁꯅꯗꯦ
ꯁꯤꯖꯤꯅꯗꯤ
ꯀꯕ
ꯁꯨꯖꯤꯦ ꯅ ꯁꯨꯖꯤ
ꯨꯦꯟ ꯑꯩ ꯀꯅꯥꯝ ꯐꯥꯎ ꯐꯥꯎꯅꯗꯦ ꯍꯥꯏꯕ ꯑꯌꯥꯝꯕ ꯑ ꯀꯩꯅꯣ ꯃꯥꯂꯦꯁꯔꯤ ꯑꯃꯗꯤꯗꯤ ꯐꯖꯅ ꯈꯔ ꯈꯔ ꯐꯥꯎꯅꯩꯀꯣ
ꯎꯝ ꯑꯦꯗꯤ ꯀꯩꯅꯣꯗꯤ ꯑꯟꯖꯨ ꯑꯃ ꯑꯦꯁ ꯄꯤ ꯑꯣ ꯆꯥꯔꯣ
ꯑꯣ ꯑ ꯑꯟꯖꯨꯀꯥ ꯀ ꯄꯥꯎꯅꯦ ꯑꯟꯖꯨ ꯀꯩ ꯇꯧꯅꯣ ꯈꯪ ꯃꯥ ꯅꯅꯤ ꯇꯧ ꯃꯥꯅꯤ ꯁꯤ ꯇꯣꯞ ꯇꯣꯞꯈꯪꯕꯅꯦ ꯀꯩꯗꯧꯅꯤꯣ ꯈꯪꯗꯦ ꯑꯩꯁꯨ ꯍꯪꯅꯗꯕꯅꯤ ꯈꯪꯗꯦ ꯑꯗꯨ ꯃꯣꯏꯗꯣ ꯌꯥꯝ ꯀꯟꯅ ꯍꯥꯏꯔꯣꯛꯅꯤꯡꯕꯩ ꯃꯑꯣꯡꯗꯁꯨ ꯇꯧꯗꯦꯕ ꯑꯗꯨꯗꯨꯒꯤ ꯑꯗꯨꯝ ꯇꯤꯅꯤ ꯇꯤꯟꯅꯔꯒ ꯑꯗꯨꯝꯕꯩ ꯀꯌꯥꯝ ꯀꯟꯅ ꯍꯪꯅꯗꯦ ꯃꯥꯅ ꯍꯥꯏꯅꯤꯡꯗꯕꯗꯨ ꯑꯗꯨ ꯑꯗꯨ ꯃꯤ ꯑꯗꯨꯝ ꯀꯩꯅꯣ ꯇꯧꯕꯩ ꯍꯥꯏꯅꯤꯡꯗꯕ ꯑꯣꯏꯔꯃꯗꯤꯅꯦ ꯑꯗꯨꯝ ꯀꯣꯟꯅ ꯑꯗꯨꯝ ꯀꯩꯅꯣ ꯇꯧꯔꯀꯥꯟ ꯊꯕꯛ ꯇꯧꯔꯀꯥꯟꯗꯣꯏ ꯈꯪꯅꯗ ꯂꯩꯔꯁꯨ ꯀꯣꯅ ꯑꯩꯁꯨ ꯀꯩꯝ ꯍꯥꯏꯗ꯭ꯔꯕ ꯈꯪꯗ꯭ꯔꯦꯕ ꯃꯥꯒꯤ ꯋꯥꯔꯤ ꯁꯥꯟꯅꯩꯁꯦ ꯑꯃꯨꯛ ꯃꯥꯏ ꯅꯨꯄꯥꯒꯤ ꯑꯃꯨꯛ ꯃ ꯄꯥꯎ ꯆꯥꯛꯛꯄꯒꯤ ꯋꯥꯔꯤ ꯁꯥꯟꯅꯩ ꯑꯗꯨꯗꯣꯝ ꯇꯧꯕꯗꯤ ꯁꯥꯟꯅꯁꯦ
ꯎꯝ
ꯑ ꯀꯩꯅꯣ ꯇꯧꯗꯦ ꯃꯥꯁꯨ ꯀꯩꯅꯣ ꯇꯧꯈ꯭ꯔꯦ ꯃꯁꯝꯒꯣ ꯑꯗꯨꯝ ꯇꯤꯍꯟꯈ꯭ꯔꯕ ꯑꯩꯅ ꯌꯨꯝ ꯊꯣꯛꯂꯛꯄꯗ ꯑꯃꯨꯛ ꯄꯨꯟꯁꯤꯦꯗꯤ ꯍꯥꯏꯈꯤꯕꯅꯦ ꯃꯥꯗꯤꯁꯨ ꯑꯩꯅ ꯑꯩꯅꯦ ꯀꯩꯅꯣ ꯑꯟꯖꯨꯅꯦ ꯇꯧꯔꯒ ꯑꯣꯏꯣꯏꯗꯦ ꯍꯥꯏꯕꯅꯤ ꯑꯗꯣ ꯑꯩ ꯍꯟꯗꯛ ꯊꯣꯛꯀꯦ ꯇꯧꯔꯝꯕꯅꯤ ꯍꯟꯗꯛ ꯊꯣꯛꯀꯦ ꯇꯧꯔꯒ ꯑꯩꯗꯣ ꯀ꯭ꯂꯥꯁ ꯀꯩꯀꯥ ꯍꯧꯖꯟꯒꯦꯗꯨꯗ ꯌꯥꯔꯔꯣꯏꯅ ꯑꯗꯨꯝ ꯊꯣꯛꯇꯕꯅꯦ ꯑꯣꯛꯇꯣꯕꯔ ꯂꯣꯏ ꯑꯣꯏꯅ ꯊꯣꯛꯑꯒꯦꯅ ꯑꯩꯈꯣꯏ ꯁꯤꯗꯗꯤ ꯗꯨꯔꯒꯥ ꯄꯨꯖꯥꯗ ꯃꯤꯁꯤ ꯆꯅꯥ ꯀꯗ ꯍꯥꯏꯕ
ꯄꯨꯔꯥ ꯑꯆꯧꯕ ꯀꯨꯝꯍꯩꯅꯤ ꯌꯦ
ꯑꯧ ꯀꯣꯜꯀꯇꯥ ꯍꯥꯏꯗꯤ ꯀꯩꯅꯣ ꯗꯨꯔꯒꯥ ꯄꯨꯖꯥꯒꯤꯗꯤ ꯀꯩꯅꯣ ꯇꯧꯕꯅꯤꯅ ꯊꯤꯝꯗꯗꯤ ꯐꯖ ꯐꯖꯕ ꯌꯥꯝ ꯀꯩꯅꯣ ꯁꯦꯝꯃꯦꯕ ꯑꯗꯨꯗ ꯊꯤꯝꯗꯣ ꯐꯅ ꯐꯖꯔꯁꯨ ꯃꯤ ꯈꯨꯠꯆꯟꯅ ꯑꯃ ꯇꯧꯋꯦ ꯍꯥꯏꯕ ꯈꯣꯡ ꯊꯝ ꯑꯃ ꯂꯩꯇꯦ ꯍꯥꯏꯕ
ꯀꯖ ꯀ
ꯀꯩꯅꯥꯔ ꯃꯣꯔꯦ ꯁꯦꯁꯟ ꯀꯩꯀꯥ ꯇꯣꯡꯅꯤ ꯈꯜꯂꯤꯔꯕ ꯑꯩ ꯑꯗꯨꯒꯤꯕꯨꯗꯤ ꯌꯥꯝ ꯀꯟꯅ ꯊꯣꯛꯇꯦ ꯊꯣꯛꯇꯕ ꯃꯥꯜꯂꯦꯕꯀꯣ ꯑꯗꯨꯗ ꯑꯩꯅ ꯇꯜꯂꯤꯁꯤꯅ ꯑ ꯈꯪꯗꯦ ꯑꯩ ꯈꯪꯗꯦ ꯌꯥꯝ ꯆꯤꯟꯕ ꯖꯒꯥꯁꯦ ꯑꯩ ꯇꯜꯂꯤ ꯑ ꯃꯤꯗꯤ ꯌꯥꯅꯨꯗ ꯄꯨꯡ ꯑꯌꯨꯛ ꯑꯌꯨꯛꯀꯤ ꯄꯨꯡ ꯃꯉꯥꯐꯧ ꯀ ꯀꯣꯏ ꯆꯠꯅꯩꯌꯦ ꯁꯤꯗ ꯇꯗꯨꯒꯥꯄꯨꯖꯗ ꯁꯤꯅꯥ ꯀꯗ
ꯃꯣꯏꯁꯤꯗꯅꯪ ꯕꯤꯍꯨꯕꯨꯗ ꯁꯤꯔꯥꯡꯕꯤꯗꯕ
ꯍꯥꯥ
ꯅꯕꯤꯍꯎꯗ
ꯍꯝ ꯍꯝ
ꯎꯝ
ꯈꯪꯗꯦ ꯑꯩ ꯑꯩꯗꯤ ꯑꯗꯨꯝꯕꯗꯣ ꯌꯥꯎꯖꯅꯤꯡꯗꯦꯕ ꯑꯗꯨꯗ ꯌꯥꯎꯅꯤꯡꯗꯕꯅꯤꯅꯦ ꯑꯩꯁꯨ ꯀꯩꯅꯣꯗ ꯑꯅꯛꯄ ꯖꯒꯥꯗ ꯈꯔ ꯆꯠꯂꯦ ꯁꯦ ꯑꯗꯨ ꯊꯤꯤꯟꯒꯗꯤ ꯄꯩꯁꯥꯒꯗꯤ ꯐꯖꯅ ꯊꯥꯗꯩꯉꯣ ꯑꯗꯨꯝꯕ ꯊꯤꯟ ꯀꯩꯀꯥ ꯁꯦꯝꯕꯗꯣ ꯇꯤꯡꯀꯜ ꯕꯦꯔꯤꯒ ꯌꯥꯝ ꯁꯦꯝꯃꯦꯕ ꯀꯩꯅꯣꯗꯣ ꯊꯤꯝ ꯊꯤꯝꯗꯣ ꯑꯗꯨꯁꯨ ꯐꯖꯩ ꯑꯗꯨꯒ ꯑꯄꯥ ꯆꯠꯄꯤ ꯅꯥꯠꯇꯒ ꯁꯦꯝ ꯇꯧꯔꯒ ꯁꯦꯝꯕ ꯑꯗꯒꯤ ꯍꯧꯖꯤꯛ ꯐꯖꯕꯩꯗꯤ ꯌꯥꯝ ꯐꯖꯩ ꯑꯩ ꯐꯣꯇꯣꯗꯣ ꯑꯗꯨꯝ ꯌꯦꯡꯖꯔꯒꯦ ꯁꯤꯅꯦ ꯆꯠꯇ꯭ꯔꯃꯛꯁꯨ
ꯅꯪ ꯑꯃꯨꯛ ꯊꯥꯒꯠꯂꯛꯄꯗꯨꯅ ꯀꯩꯒꯤꯅꯣ ꯑꯃ ꯑꯣꯏꯒꯗꯥꯅꯦ ꯗꯤꯋꯥꯂꯤꯗ
ꯄꯟꯗꯨꯥꯄꯨꯖꯥꯒꯦꯅꯦ ꯀꯩꯅꯣ ꯑꯕꯕꯨ ꯀꯩꯅꯣꯒ ꯑꯕꯕꯨꯗ ꯔꯔꯝ ꯃꯣꯏ ꯅꯗꯤ ꯕꯨꯁꯀꯥ ꯂꯤꯐ ꯁ ꯀ ꯍꯣꯏ ꯃꯥ ꯑꯗꯨꯗꯤ ꯀꯩꯁꯨ ꯌꯥꯝ ꯐꯖꯗ꯭ꯔꯅ ꯑꯇꯣꯞꯄ ꯑꯥꯎꯗꯦꯟ ꯐꯖ ꯐꯖꯕ ꯌꯥꯝ ꯁꯥꯏꯑꯕ ꯂꯝ ꯂꯥꯞ ꯂꯥꯞꯄꯗ
ꯎꯝ
ꯃ ꯃꯔꯄ ꯑꯣꯏꯇꯥꯔꯗꯤ ꯀꯟꯗꯣꯏꯅ ꯖꯒꯥꯗꯣ ꯌꯥꯝ ꯍꯥꯡꯕꯅꯤꯅ ꯐꯖꯅ ꯁꯥꯏꯑꯕ ꯑꯒ ꯁꯤꯇꯤꯔꯦꯌꯥ ꯍꯥꯏꯗꯕꯨ ꯀꯣꯄꯔꯦꯠ ꯃꯌꯥꯝ ꯂꯩꯕꯒꯤ ꯖꯒꯥ ꯌꯥꯝ ꯐ ꯂꯩꯇꯕꯗꯣ ꯑꯗꯨꯗꯤ ꯐꯖꯅ ꯁꯦꯝꯗꯦꯕ
ꯀꯣꯏ ꯂꯩ ꯂ ꯋꯥꯏꯅꯤꯗ ꯑꯥꯔꯖꯤꯡ ꯂꯩꯕꯒꯤ ꯈꯔ ꯀꯩꯅꯣ ꯃꯜꯥꯟꯕꯩ ꯋꯥꯂꯦ ꯁꯦꯡꯅꯅꯤ ꯣꯛꯅꯦ ꯑꯗꯨ ꯑꯣꯏꯁꯨ ꯍꯧꯖꯤꯛꯀꯤꯗꯨꯗꯤ ꯁꯤꯇꯤ ꯍꯅꯗ꯭ꯔꯦꯗꯅ
ꯅꯠꯇꯅ ꯁꯤꯇꯤꯁꯦ ꯀꯩꯅꯣ ꯄꯜꯇꯟ ꯕꯖꯥꯔ ꯑꯗꯨꯗꯥꯏ ꯑꯗꯥꯏꯗꯣ ꯁꯤꯇꯤ ꯑꯗ ꯑꯦꯔꯤꯌꯥ ꯑꯣꯏꯗꯣꯏꯔꯝꯃꯅꯤꯅꯦ
ꯁꯦꯟꯇꯔ ꯂꯩꯕ ꯑꯗꯨꯋꯥꯏ ꯍꯥꯏꯒꯗ꯭ꯔꯥ ꯑꯗꯨꯋꯥꯏꯗ ꯎꯝ
ꯑꯦ ꯕꯣꯇ꯭ꯔꯣꯏ ꯍꯥꯏꯕ ꯀꯨꯝꯍꯥꯏꯗꯅꯦ ꯅꯣꯏ ꯖꯒꯥꯗ ꯑꯗꯨꯏ ꯀꯩꯅꯣ ꯑꯦꯔꯄꯣꯔꯠ ꯂꯩꯕꯖꯥ ꯑꯩ ꯒꯨꯍꯥ ꯇꯥꯌꯦꯒꯟꯗꯤ ꯂꯩꯔꯝ ꯦꯕ ꯑꯗꯨꯝ ꯐꯥꯎꯔ ꯐꯥꯎꯔ ꯆꯠꯄ ꯑꯗꯨꯒꯤ ꯈꯪꯕꯅꯦꯕ ꯈ ꯈ
ꯃꯐꯝꯁꯤꯡꯁꯦ ꯈꯪꯕ꯭ꯔꯥ ꯑꯩꯈꯣꯏꯅ ꯑꯦꯄꯥꯔꯠꯃꯦꯟꯗ ꯂꯩꯈꯤꯕꯒꯤ ꯌꯥꯝ ꯅꯥꯟꯅ ꯂꯩꯕ ꯃꯥꯟꯕꯩ ꯋꯥꯅꯦꯕꯀꯣ ꯑꯇꯣꯞꯄ ꯔꯤꯟ ꯀꯨꯝꯕ ꯗꯥꯏꯔꯦꯛꯇ ꯂꯩꯩ ꯇꯥꯔꯗꯤ ꯌꯥꯝꯅ ꯃꯣꯠꯂꯦꯕ ꯑꯗ ꯌꯨꯝ ꯑꯇꯣꯞꯄꯒꯤ ꯇꯤꯛꯀꯦꯠ ꯄ꯭ꯔꯥꯏꯖꯇꯨ ꯇꯥꯛꯃꯟꯗꯅ ꯁꯚꯦꯟ ꯊꯥꯎꯖꯟꯃꯨꯛ ꯂꯩꯌꯦꯕ ꯑꯗꯨꯗꯒꯤ ꯇꯥꯡ ꯇꯔꯥꯇꯔꯦꯠꯇꯨꯅ ꯈꯔ ꯍꯣꯡꯉꯦꯅ ꯏꯃꯥꯟꯅꯕꯤꯗꯩ ꯏꯃꯥꯟꯅꯕꯤꯗ ꯂꯩꯔꯒ ꯂꯩꯕ ꯑꯁ ꯃꯥꯒꯤ ꯔꯦꯟꯠꯇꯣ ꯑꯁꯊꯤ ꯁꯥꯏꯡꯉꯣ ꯁꯨ ꯌꯥꯎꯗꯦꯗꯨꯗ ꯀꯥꯗꯨꯁꯨ ꯎ ꯀꯩ ꯍꯥꯏꯅꯤ ꯇꯤꯟ ꯀꯥꯡꯁꯨ ꯈꯔ ꯆꯪꯉꯦ ꯍꯥꯏꯗꯤ ꯑꯀꯣꯏꯕ ꯃꯤꯒꯤ ꯀꯩꯅꯣꯗꯣ ꯀꯩꯅꯣ ꯇꯧꯋꯦꯕ ꯈꯔ ꯅꯥꯟꯕ ꯋꯥꯠꯂꯦ ꯑꯜꯕꯤꯏ
ꯍꯗ ꯑꯩꯈꯣꯏ ꯕ꯭ꯔꯥꯎ ꯑꯣꯔꯗꯅꯦ ꯇꯥ ꯀ ꯇꯔꯕ ꯀꯩꯁꯝꯅ ꯁꯥꯔꯕ ꯑꯣꯏꯅ ꯁꯥꯕꯒꯤ ꯌꯥꯥꯏꯀꯣ ꯌꯥꯝ ꯁꯥꯔꯗꯕꯗꯤ ꯅꯠꯇꯕ ꯑꯗꯣ ꯁꯥꯔꯁꯨ ꯑꯃ ꯒ꯭ꯔꯥꯎꯟ ꯐ꯭ꯂꯣꯔ ꯑꯣꯏꯕꯒꯤ ꯑꯦ ꯁꯤ ꯌꯥꯎꯗ꯭ꯔꯦꯅ ꯇꯥꯗꯔꯝ ꯌꯥꯏꯑꯕ ꯑꯩ ꯑꯦꯁꯤ ꯌꯥꯎꯕ ꯑꯝꯗ ꯂꯩꯔꯝꯃꯦ ꯃ ꯌꯦꯡꯉ ꯑꯗꯨꯒꯤ ꯔꯨꯝꯃꯦꯠꯀꯨ ꯂꯩꯃꯤꯟꯅ ꯑꯗꯨ ꯁꯨꯛ ꯑꯗꯨꯅꯦ ꯑꯩ ꯑꯗꯨꯝ ꯑꯁꯥꯕ ꯂꯝꯗ ꯑꯗꯨꯝ ꯂꯩꯖꯔꯒꯦ ꯁꯤꯅꯦ ꯀꯩꯅꯣ ꯐꯅ ꯈꯥꯗ ꯌꯥꯝ ꯂꯥꯛꯑꯦ ꯕ
ꯄ ꯇ ꯌꯑꯣ
ꯃ ꯌꯥꯝ ꯂꯥꯛꯕꯅꯤꯅ ꯑꯩ ꯇꯥꯟꯗꯅ ꯑꯗꯨꯝ ꯀꯩꯅꯣ ꯇꯧꯗꯔꯦꯕ ꯀꯣ ꯑꯗꯨꯝ ꯍꯣꯡꯉꯑꯦꯕ
ꯍꯥꯟ ꯅꯪ ꯃꯤ ꯀꯌꯥ ꯂꯩꯪꯗꯕ
ꯍꯥꯟꯅ ꯑꯩꯈꯣꯏ ꯍꯥꯟꯅꯁꯨ ꯃꯤꯍꯨꯝꯅꯦꯕ ꯑꯗꯨꯗ ꯑꯦꯁꯤ ꯑꯣꯏꯕ ꯑꯃꯗꯨꯅ ꯃꯌꯥꯏꯗ ꯂꯩꯕ ꯅꯨꯄꯤꯗꯨꯗꯤ ꯂꯩꯇꯕ ꯆꯞ ꯃꯥꯟꯅꯩ ꯃꯥꯏ ꯅꯨꯄꯥꯅ ꯉꯥꯛꯇ ꯀꯣꯠꯆꯠ ꯆꯠꯄꯒꯤ ꯑꯗꯨ ꯑꯃꯁꯤꯅ ꯅꯨꯄꯥꯗꯣ ꯀꯣꯏꯅꯤ ꯅꯨꯄꯥ ꯐꯪꯗꯕ ꯍꯥꯏ ꯇꯔꯦꯅꯦ ꯀꯣꯏꯅꯤ ꯈꯪꯗꯕ ꯅꯠꯇꯕ ꯅꯨꯄꯥꯗꯣ ꯐꯪꯗꯕꯒꯤꯅꯦ ꯌ ꯁꯨ ꯑꯗꯨꯝ ꯂꯩꯔ ꯀ ꯥꯏ ꯄꯣꯈꯣꯏꯁꯤ ꯄꯥꯏꯇꯦ ꯃꯣ ꯂꯑꯣ ꯑꯣꯏꯕ
ꯑꯦꯅꯖ ꯀꯦꯗꯣ
ꯑ
ꯅꯪꯗꯤ ꯍꯒꯣꯏꯗꯕꯅꯤꯒ
ꯑꯩꯁꯨꯥꯏꯁꯨꯝ ꯂꯩꯏꯗꯤ
ꯂꯦꯛꯆ ꯑꯣꯏꯗꯤ ꯏ ꯁ ꯑꯃ ꯑꯩꯅ ꯍꯨꯀꯥꯟꯗ ꯁꯤꯜꯂꯦ ꯑꯗꯨ ꯇꯣꯛꯈ꯭ꯔꯦ ꯑꯗꯨꯗꯥꯛꯇꯅꯦꯃꯥꯏꯗꯦ ꯎ
ꯈꯪꯗꯦꯗ ꯃꯥꯂꯦꯁꯣꯔꯤ ꯍꯥꯏꯕ ꯑꯩꯈꯣꯏ ꯍꯥꯏꯕꯁꯤꯅꯅꯦ ꯃꯉꯣꯟ ꯃ꯭ꯌꯥꯟꯃꯥꯔꯗꯅ ꯁꯨꯃꯥꯏ ꯁꯨꯝ ꯂꯩꯔꯤ ꯍꯥꯏꯁꯦ
ꯋꯥꯂꯤꯖꯨꯔꯤꯁꯨ ꯇꯧꯗꯧꯔꯖꯦ
ꯏꯁ ꯃꯥꯂꯦꯁꯔꯤ ꯀꯣꯏꯗꯕꯅꯤ ꯍꯣꯏ ꯃꯥꯅꯕꯕꯨꯅꯦ ꯑꯩꯉꯣꯟꯗꯗꯤ ꯀꯩꯅꯣ ꯈꯔ ꯈꯜꯂꯝꯒꯅꯤꯀꯣ ꯑꯩꯗꯤ ꯀꯨꯏꯔꯑꯦ ꯌꯥꯝ ꯊꯤꯅ ꯀꯨꯏꯔꯛꯑꯦ ꯀ꯭ꯂꯥꯁ ꯅꯥꯏꯟꯗꯒꯤꯅꯦ ꯀꯣꯏꯔꯛꯄꯁꯦ ꯑꯗꯨꯒ ꯃꯥꯂꯦꯁꯣꯔꯤꯗꯤ ꯎ ꯀ꯭ꯂꯥꯁ ꯏꯂꯚꯦꯟꯗꯩꯗ ꯇꯨꯋꯦꯜꯐꯇꯗ ꯑꯃꯨꯛ ꯀꯣꯏꯗꯕꯅꯤ ꯔꯟ ꯑꯣ ꯑꯗꯨ ꯑ ꯗꯨ ꯍꯥꯏꯒꯟꯅ ꯀꯩꯅꯣ ꯇꯧꯋꯦꯕ ꯃꯥꯂꯦꯁꯣꯔꯤꯗꯣ ꯀꯩꯅꯣꯗꯒꯤ ꯅꯨꯡꯁꯤꯕꯦꯝ ꯃꯃꯥꯟꯕ ꯑꯃ ꯂꯩꯕꯅꯦꯕ ꯃꯌꯥꯝꯗ ꯑꯗꯨꯝ ꯊꯣꯛ ꯍꯥꯏꯇꯥꯔꯦ ꯃꯃꯥꯗꯨꯦ ꯑꯗꯨꯗꯣ ꯑꯦꯁ ꯑꯦꯁ ꯁꯤ ꯐꯪꯕꯅ ꯑꯦꯁ ꯑꯦꯁ ꯁꯤ ꯌꯥꯝꯕ
ꯑ ꯀꯣ
ꯑꯗꯨꯗꯣ ꯀꯩꯅꯣ ꯐꯦꯁꯔꯗꯒ ꯈꯟꯕꯅꯦꯕ ꯑꯗꯨ ꯅꯨꯄꯥꯗꯨꯅ ꯃꯥꯗꯤ ꯁꯣꯏꯗꯅ ꯄ꯭ꯔꯣꯄꯣꯁ ꯇꯧꯔꯛꯄ ꯃꯥꯥꯏꯗ ꯁꯣꯏꯗꯅꯦ ꯑꯁ ꯑꯩꯅ ꯑꯦꯁꯦ ꯁꯤꯁꯨ ꯈꯪꯗ꯭ꯔꯦ ꯅꯪ ꯀꯣꯛ ꯀꯩꯅꯣ ꯇꯧꯁꯟ ꯌꯥꯁꯟꯃꯗꯤꯅ ꯍꯥꯏꯕ ꯑꯁ ꯍꯦꯗꯅ ꯑꯗ ꯂꯥꯏ ꯌꯥꯝ ꯍꯩꯕ ꯅꯨꯄꯥꯁꯦ ꯄꯥꯝꯗꯦ ꯑꯗꯨꯗꯤ ꯑꯩꯅ ꯀꯁꯨꯕꯨ ꯑꯗꯨꯧ ꯍꯥꯏꯌꯦꯕ ꯑꯁꯃꯅꯦ ꯌꯥꯕꯅꯕꯅꯣꯅ ꯑ ꯃꯔ ꯁꯋꯍꯤꯅ ꯂꯏꯒ ꯑꯔꯤ ꯄꯥꯝꯗ ꯍꯥꯏ ꯄ ꯃꯅꯨꯡꯉ ꯍꯥꯏꯅꯤ ꯨꯂꯤ ꯁꯥꯝ ꯍꯥꯏ
ꯆꯗ
ꯎꯝ ꯐꯪꯅꯦ ꯔꯁ ꯇ ꯃꯅꯦ ꯑꯗꯨ ꯑꯗꯨꯝ ꯀꯟ ꯇꯗ ꯍꯥꯏꯖꯗ ꯔꯁ
ꯎꯝ ꯋꯥꯁꯨ ꯑꯗꯨꯝ ꯋꯥ ꯉ ꯌꯥꯝ ꯅꯣꯛꯅꯤꯡꯉꯅꯤ
ꯑꯩꯕꯥꯅꯤꯗꯣ ꯋꯥꯔꯤ ꯁꯥꯟꯅꯔ ꯐꯪꯉꯠꯇ꯭ꯔꯣ ꯕꯤꯗꯤꯁ ꯀ ꯀꯩꯅꯣꯗꯣ ꯑ ꯀꯄꯅꯤꯗꯣ ꯕꯤ ꯗꯁ ꯌꯥꯎ ꯀꯅꯤꯗꯣ ꯍꯧꯗꯤ ꯀꯟꯅ ꯍꯧꯖꯤꯛ ꯀꯅꯥꯣꯇ ꯏꯦ ꯑꯣꯔꯤꯁꯂ ꯍꯥꯏꯗꯅ
ꯎꯝ
ꯃꯥꯂꯦꯁ ꯏꯕꯥꯅꯤꯅ ꯃꯥꯂꯦꯁꯔꯤ ꯊꯥꯖꯂꯛꯁꯤ ꯏꯕꯥꯅꯤ ꯁꯤꯕꯨ ꯁꯣꯏꯗꯅꯒ ꯀꯣꯌꯥꯗ ꯆꯠꯀꯅꯤꯅ ꯍꯥꯏꯕ
ꯃꯤꯃ ꯑꯩ ꯀ ꯄꯇꯝꯕꯗꯤ ꯍꯥꯏ ꯅꯪ ꯇꯠꯃꯦ ꯇꯎ
ꯀ ꯑ ꯉꯖ
ꯍꯪꯁꯔ ꯑꯩꯉꯣꯟꯁꯤꯗꯅꯦ ꯏꯃꯥ ꯏ ꯄꯦꯟꯕ ꯃꯣꯏꯅ ꯁꯤꯗꯔꯝꯕ ꯃꯌꯥꯝꯁꯤꯗꯤ ꯑꯣꯔꯤꯌꯥ ꯌꯦꯡꯗ꯭ꯔꯁꯨ ꯍꯦꯂꯦꯅꯥꯥꯏ ꯁꯦꯠꯇ ꯁꯦꯝꯉꯣ ꯂꯣꯏꯅ ꯈꯪꯒꯗꯕꯅꯤꯅ ꯑꯗꯨꯒ ꯃꯣꯏꯅ ꯐꯤꯕꯝ ꯁꯣꯛꯂꯛꯄꯅꯤꯀꯣ
ꯅꯪꯅ ꯍꯧꯖꯤꯛ ꯊꯥꯏꯂꯦꯟꯗꯒꯔ ꯇꯥꯔꯤꯕ
ꯑꯣ ꯑꯣ ꯑꯩꯅ ꯑꯃꯨꯛ ꯍꯧꯖꯤꯛꯁꯤꯅ ꯊꯥꯏꯂꯦꯟꯗ ꯑꯃꯨꯛ ꯀꯟꯅ ꯇꯥꯔꯤꯕ ꯑꯗꯨꯅ ꯃꯣꯏꯁꯤꯅ ꯑꯃꯨꯛ ꯈꯦꯕꯣꯛꯇ ꯀꯟꯅ ꯉꯥꯎꯔꯤꯕ ꯉꯥꯏ ꯄ ꯃꯣꯏ ꯃꯥ ꯃꯥꯅ ꯋꯥꯔꯤꯁꯦ ꯂꯦꯞꯄꯁꯦ ꯂꯦꯞꯄꯁꯦ ꯑꯩꯅ ꯀꯩꯅꯣ ꯅꯪꯅ ꯑꯩꯉꯣꯟꯗ ꯅꯣꯡꯅ ꯃꯌꯥꯝ ꯅꯧꯅ ꯅꯪ ꯑꯩꯉꯣꯟꯗ ꯀꯩꯅꯣ ꯇꯧꯗꯣ ꯍꯧꯖꯤꯛ ꯅꯪꯅꯦꯅꯦ ꯐꯤꯕꯝ ꯁꯣꯛꯑꯦꯅꯦꯅ ꯍꯥꯏꯅ
ꯍꯗꯥꯥꯡ ꯅꯣꯡꯉꯩ ꯏꯕꯥꯥꯏꯁꯦ ꯅꯣꯛꯑꯦ ꯅꯣꯛꯑꯦ ꯅꯣꯛꯄ ꯌꯥꯕ ꯅꯣꯛꯑꯦ ꯑꯗꯨꯒ ꯃꯥꯁꯦ ꯅꯨꯡꯗꯥꯡꯗ ꯁꯅꯥ ꯃꯥꯡꯕꯗꯥꯏ ꯅꯨꯡꯉꯥꯜꯂ ꯋꯥꯔꯤꯏ ꯁꯥꯟꯅꯩ ꯏꯕꯦꯝꯃ ꯉꯔꯥꯡꯒꯤ ꯏꯥꯏꯁ ꯅꯣꯡ ꯌꯥꯝ ꯊꯦꯕꯗꯣ ꯑꯗꯨꯗꯒꯤ ꯍꯗꯔꯦ ꯁꯅꯥ ꯃꯥꯡꯉꯗꯦ ꯃꯃꯥꯅ ꯉꯥꯡꯉꯛꯦ ꯑꯗꯨ ꯃꯃꯥ ꯉꯔꯥꯡ ꯃꯥ ꯍꯥꯏ ꯃꯥ ꯀꯩꯝ ꯈꯜꯂꯨꯅꯨꯁꯦ ꯗꯣꯁꯥ ꯃꯌꯥꯝꯅ ꯄꯨꯔ ꯆꯈ꯭ꯔꯦ ꯝ ꯍꯥꯏ ꯑ ꯃꯃ ꯑꯗꯨꯪ ꯇꯪꯗꯅꯦ ꯅꯪꯅ ꯅꯣꯡꯝꯕ ꯍꯥꯏꯕ ꯎꯝ ꯈꯗꯥꯡꯗ ꯑꯗꯨꯝ ꯅꯣꯡꯃ ꯂꯩꯌꯨ ꯒꯌꯥꯕ
ꯏ ꯍꯥꯏꯪꯗꯦ ꯑꯗꯨꯨꯡ ꯀꯪꯉꯒꯣ ꯋꯥ ꯇ
ꯅꯅꯨꯡ ꯍꯦꯕꯗ ꯃꯥ ꯆ ꯆꯥꯕ ꯆꯝꯄꯤꯦꯦ ꯄꯁꯅ
ꯂꯨꯅ ꯑꯗꯨꯝ ꯇꯧꯔꯤ ꯃꯥꯜꯂꯦ ꯃꯌꯥꯝꯕ ꯑꯣꯏꯅꯀꯣ
ꯑꯗꯨ ꯀꯩ ꯍꯥꯏꯅꯣ ꯑꯗꯨꯒꯤꯗꯤ ꯑꯇꯣꯝꯕꯤꯁꯨ ꯑꯣꯏꯔꯦ ꯑꯗꯨꯒ ꯅꯨꯄꯤ ꯃꯊꯜꯗꯁꯨ ꯑꯣꯏꯕꯅꯤꯅ ꯑꯇꯣ ꯑꯌꯥꯝꯕꯅ ꯐꯨꯕꯒ ꯃꯥ ꯆꯔꯥ ꯍꯦꯟꯕꯅꯤ ꯃꯌꯥꯝ ꯃꯌꯥꯝ ꯄꯁ ꯀꯥꯟꯅꯤ ꯃꯥꯁꯁ
ꯑꯁ ꯃꯥꯁꯨ ꯆꯥꯟꯁ ꯐꯖꯕ ꯑꯃꯗꯤ ꯂꯧꯋꯤꯅꯦ
ꯇꯧꯕꯅꯦ ꯃꯥ ꯂꯨꯄꯥ ꯆꯥꯝꯃꯉꯥ ꯆꯥꯃꯉꯥ ꯇꯥꯕꯅꯦ ꯃꯥꯅꯩꯅꯣ ꯇꯧꯔꯒ ꯃꯌꯥꯝꯕ ꯂꯨꯄꯥ ꯀꯣꯏꯅꯕꯩ ꯐꯥꯔꯅꯤ ꯐꯨꯔꯅꯤ ꯆꯩꯅ ꯈꯜꯂꯅꯤ ꯆ ꯀꯂ ꯍꯥꯏꯦꯅꯤ
ꯋꯥꯒꯤ ꯃꯒꯛ ꯊꯥꯒꯠ ꯊꯥꯒꯠꯆꯠꯔꯤꯗꯣ ꯍꯧꯖꯤꯛꯁꯨ ꯑꯗꯨꯝ ꯇꯧꯗꯧ ꯋꯥꯂꯦ
ꯀꯩꯕ
ꯃꯉꯛ ꯊꯥꯡꯒꯠꯂꯒ ꯑꯗꯨꯝ ꯆꯠꯗꯣ ꯍꯥꯏ ꯁ꯭ꯀꯨꯜꯗ
ꯈꯪꯗꯦ ꯑꯩꯁꯨ ꯎꯅꯗꯧ ꯀꯨꯏꯔꯝꯅꯤ ꯑꯩ ꯀ꯭ꯂꯥꯁ ꯇꯦꯟꯗꯒꯤ ꯀꯩꯅꯣꯝꯇ ꯕꯣꯔꯗꯤꯡꯗ ꯂꯩꯃꯤꯟꯅꯔꯝꯕꯗꯗꯤ ꯀ ꯇꯧꯗꯕꯅ ꯇꯧꯗꯅ ꯑꯗꯨꯝ ꯊꯦꯡꯅꯒꯦ ꯀꯩꯅꯣꯗꯤ ꯑꯩ ꯇꯦꯟ ꯍꯦꯛ ꯂꯣꯏꯕꯒꯨꯝ